ꯎꯝ ꯍꯣꯏ ꯇꯥꯏꯌꯦ ꯇꯥꯏ
ꯑꯩꯗꯣ ꯑꯩꯁꯦ ꯊꯥꯗ꯭ꯔꯤ ꯀꯥꯟꯗ ꯀꯩꯅꯣ ꯍꯥꯟꯅ ꯀꯩꯅꯣ ꯇꯧꯈꯤꯕꯩꯅꯦ ꯇꯥꯕ꯭ꯔꯥ ꯑꯗꯨꯒꯤꯅꯦꯕ ꯅꯪ ꯀꯗꯥꯏ ꯆꯠ ꯆꯠꯀꯦ ꯍꯥꯏꯅꯣ ꯀꯗꯥꯏ ꯆꯠꯀꯦ ꯍꯥꯏꯅꯣ ꯍꯥꯏꯕ
ꯑꯩꯗꯣ ꯑꯩꯒꯤ ꯀꯩꯅꯣꯁꯦ ꯍꯥꯟꯅ ꯀꯔꯤꯔꯥ ꯁꯦꯝꯈꯤꯒꯦ ꯇꯧꯕꯅꯤꯅꯦ ꯄꯤꯌꯥꯔꯗꯣ ꯑꯗꯨꯒꯤ ꯋꯥ ꯉꯥꯡꯕꯗ ꯀꯩꯅꯣ ꯇꯧꯔꯗꯤ ꯍꯥꯏꯅ ꯑꯩꯅ ꯇꯧꯅꯤꯗ
ꯑ ꯑꯗꯨ ꯅꯪ ꯅꯣꯏꯒꯤ ꯊꯕꯛꯁꯦ ꯀꯔꯝ ꯀꯥꯟꯗ ꯑꯗꯨꯝ ꯂꯣꯏꯕ꯭ꯔꯥꯅ
ꯑꯦꯂꯚꯦꯟꯗ ꯍꯧꯔꯒ ꯑꯩꯠꯇ ꯂꯣꯏꯗꯤ ꯂꯣꯏꯒꯗꯕꯅꯦꯕꯀꯣ ꯑꯗꯣ ꯑꯩꯅ ꯑꯪ ꯑꯞꯗꯦꯠ ꯍꯦꯛ ꯍꯦꯛ ꯀꯔꯤ
ꯈꯔ ꯇꯔꯦꯠ ꯅꯤꯄꯥꯜ ꯐꯥꯎ ꯇꯧꯕꯁꯨ ꯈꯪꯗꯦꯉꯣ
ꯑꯥ ꯇꯧꯗꯕꯅꯦ ꯑꯩ ꯑꯅꯝꯕ ꯀꯥꯟꯗ ꯉꯟꯅ ꯑꯗꯨꯝ ꯂꯣꯛ ꯑꯥꯎꯠ ꯇꯧꯕꯒꯤꯅꯦ
ꯑꯗꯨ ꯚꯥꯏ ꯗ꯭ꯔꯥꯒꯟ ꯐ꯭ꯔꯨꯏꯠꯇꯣ ꯌꯥꯝ ꯊꯨꯝꯕ ꯅꯠꯇ꯭ꯔꯣ ꯑꯩꯅꯥ ꯉꯁꯤ ꯂꯩꯕꯗꯣ ꯊꯨꯝꯗꯦ ꯍꯥꯏꯕ ꯏ ꯆꯝ ꯆꯝꯃꯦ ꯍꯥꯏꯕ
ꯀꯩꯅꯣ ꯂꯩꯔꯒ ꯀꯣ ꯂꯩꯔꯒ ꯈꯔ ꯀꯨꯏꯅ ꯊꯝꯃꯣ ꯂꯩꯔꯒ ꯈꯔ ꯀꯨꯏꯅ ꯏꯁꯇꯣꯔ ꯇꯧꯋꯣ ꯑꯗꯨꯒ ꯆꯥꯎ ꯑꯗꯨ ꯑꯣꯏꯔꯗꯤ ꯊꯨꯡꯕꯅꯦ
ꯉꯁꯤ ꯑꯩꯗꯣ ꯂꯧꯕꯗꯣ ꯏꯆꯝ ꯆꯝꯃꯒ ꯈꯪꯗꯦ ꯍꯥꯎꯇꯦ ꯃꯍꯥꯎ ꯑꯝꯇ ꯊꯣꯛꯂꯛꯇꯦ
ꯎꯝ
ꯄꯥꯝꯃꯣꯏ ꯄꯩꯁꯥ ꯀꯩꯅꯣꯗꯣ ꯑꯁꯤꯗꯗꯤ ꯀꯦꯖꯤꯗ ꯂꯨꯄꯥ ꯆꯥꯝꯃ ꯌꯥꯡꯈꯩꯅꯦ
ꯑꯣ ꯇꯥꯡꯗꯤ ꯇꯥꯡꯕꯅꯤꯗ ꯀꯩꯅꯣ ꯇꯥꯡꯗꯤ ꯇꯥꯡꯕꯅꯦ ꯗ꯭ꯔꯦꯒꯟ ꯐ꯭ꯔꯨꯠꯇꯤ
ꯑꯩꯗꯤ ꯂꯨꯄꯥ ꯀꯩꯅꯣ ꯅꯨꯄꯥ ꯆꯅꯤ ꯌꯥ ꯍꯥꯏꯗꯤ ꯑꯅ ꯈꯜꯂꯦ ꯍꯥꯏꯗꯤ ꯑꯩꯈꯣꯏ ꯑꯥꯗ ꯄꯤꯔꯨꯄ ꯌꯥꯝ ꯌꯥꯝ ꯌꯥꯝꯕꯒꯨꯝ ꯇꯧꯋꯦ ꯑꯗꯨꯕꯨꯅꯦ
ꯎꯝ
ꯄ꯭ꯂꯥꯡꯗꯣ
ꯎꯝ
ꯑ ꯑꯩꯈꯣꯏ ꯃꯅꯤꯄꯨꯔꯗꯗꯤ ꯀꯧꯇꯥꯗ ꯀꯧꯇꯥꯗ ꯀꯩꯅꯣ ꯎꯝ ꯀꯨꯟꯊ꯭ꯔꯥꯒꯨꯝꯕ ꯄꯤꯕꯗꯣ
ꯎꯝ
ꯑꯁꯤꯗꯗꯤ ꯀꯤꯖꯤꯗꯅꯦ
ꯎꯝ
ꯀꯦꯖꯤꯗ ꯆꯥꯃꯔꯤꯅꯦ ꯍꯥꯏꯌꯦ
ꯑꯌꯣ
ꯑꯗꯨꯁꯨ ꯌꯥꯝ ꯈꯨꯨꯏꯌꯦꯕꯀꯣ ꯃꯣꯏꯒꯤꯗꯣ
ꯑꯥ
ꯌꯥꯝ ꯈꯨꯨꯏꯁꯨ ꯈꯨꯨꯏꯌꯦ ꯑꯗꯨꯒ ꯀꯃꯥꯏ ꯌꯥꯝ ꯀꯨꯏꯅꯁꯨ ꯂꯩꯈ꯭ꯔꯕꯅꯦꯕ ꯑ ꯑꯗꯨꯒꯤ ꯇꯣꯛꯑꯒꯦꯅ ꯇꯣꯛꯄꯅ ꯑꯁ ꯇꯁꯦꯡꯕꯗꯤ ꯑꯩꯁꯦ ꯌꯥꯝ ꯆꯥꯅꯤꯡꯕꯅꯦꯕꯀꯣ
ꯎꯝ
ꯈꯪꯅꯤꯡꯉꯒ ꯂꯩꯒꯦ ꯇꯧꯕꯅꯦꯕ ꯑꯗꯨꯒꯤ ꯑꯁ ꯀꯦꯖꯤꯗ ꯆꯥꯝꯃꯔꯤꯅꯤ ꯍꯥꯏꯌꯦꯦ ꯑꯗꯨꯗꯤ ꯑꯁ ꯌꯥꯔꯦ ꯇꯣꯛꯑꯒꯦꯅ ꯇꯣꯛꯄꯅꯦ ꯍꯥꯏꯗꯤ ꯑꯩꯈꯣꯏꯒꯤ ꯀꯝꯄꯤꯌꯔ ꯇꯧꯔꯒ ꯌꯥꯝ ꯉꯥꯛꯑꯕꯅꯦꯕ ꯑꯗꯨꯒꯤ ꯑꯩꯈꯣꯏꯗꯤ ꯑꯗꯨꯃ ꯑꯩꯅ ꯑꯗꯨꯃꯥꯏꯅ ꯃꯣꯏꯒꯤ ꯗꯨꯀꯥꯟ ꯃꯄꯨꯗ ꯍꯥꯏꯌꯦ ꯑꯩꯃꯥ ꯑꯁꯤꯗꯤ ꯌꯥꯝ ꯇꯥꯡꯉꯦꯅ ꯑꯩꯈꯣꯏꯗꯗꯤ ꯑꯗꯨꯃꯥꯏꯅ ꯇꯧꯗꯦ ꯍꯥꯏꯔꯒ ꯑꯈꯣꯏꯗꯗꯤ ꯍꯣꯡꯅ ꯐꯪꯕꯅꯤꯅ ꯑꯗꯨꯒ ꯍꯧꯖꯤꯛ ꯑ ꯑꯩꯈꯣꯏꯗꯗꯤ ꯑꯦꯄꯜꯒꯨꯝꯕꯗꯤ ꯑꯃꯨꯛꯀ ꯇꯥꯡꯉꯦꯗꯅ
ꯎꯝ
ꯃꯣꯏꯗꯗꯤ ꯈꯔ ꯄꯣꯠꯄꯨꯗꯤ ꯈꯨꯇꯥꯡꯗꯤ ꯇꯥꯡꯉꯦꯉꯣ ꯑꯗꯨꯒ ꯃꯦꯡꯒꯣꯁꯦ ꯍꯩꯅꯧꯗꯣ ꯀꯦꯖꯤ ꯑꯃꯗ ꯂꯨꯄꯥ ꯆꯥꯝꯃ ꯑꯗꯨꯗꯤ ꯌꯥꯝ ꯐꯩꯌꯦ ꯀꯣ
ꯑꯣ ꯃꯦꯡꯒꯣ ꯆꯥꯃꯔꯣ ꯑꯈꯣꯏꯗꯤꯀꯣ ꯈꯔ ꯀꯩꯅꯣ ꯌꯥꯝ ꯔꯥꯏꯞꯁꯨ ꯑꯣꯏꯗꯕ ꯈꯔ ꯀꯟꯕ ꯑꯃ ꯂꯩ ꯇ꯭ꯔꯥ ꯑꯗꯨꯗꯣ ꯀꯦꯖꯤꯗ ꯑ ꯌꯥꯡꯈꯩꯅꯦ
ꯑꯁ ꯂꯣꯏꯔꯦ ꯑꯗꯨꯗꯨꯗꯤ ꯁꯤꯗ ꯇꯥꯡꯕ ꯌꯥ ꯑꯣꯏꯔꯝꯅꯦ
ꯇꯥꯡꯕ ꯌꯦꯛꯈꯝꯅꯤ ꯅꯍꯥꯟꯗꯤ ꯐꯣꯔꯇꯤ ꯑꯣꯏꯔꯝꯃꯦ ꯑꯗꯨꯕꯨ ꯍꯟꯗꯛꯁꯦ ꯈꯔ ꯀꯥꯈ꯭ꯔꯦꯅꯦ ꯑꯗꯨꯃꯥꯏꯅ ꯈꯜꯂꯒ ꯂꯩꯕꯤꯅꯦ ꯅꯣꯏꯅ ꯆꯥꯝꯃ ꯂꯧꯔꯒ ꯇꯧꯕ
ꯑꯁ ꯑꯩꯗꯤ ꯑꯆꯥꯥ ꯑꯃ ꯑꯣꯏꯔꯗꯤ ꯌꯥꯝ ꯐꯩꯅꯦ ꯈꯜꯂꯤꯅꯦ
ꯎꯝ
ꯑꯗꯨꯒ ꯑꯁꯄꯣꯃꯤꯒ꯭ꯔꯅꯦꯠ ꯀꯨꯝꯕꯁꯨ ꯍꯣꯡꯉꯦ ꯁꯤꯗꯗꯤ ꯑ ꯍꯣꯡ ꯗꯦꯗꯥ ꯇꯨ ꯆꯅꯤ ꯌꯥꯡꯈꯩ ꯀꯦꯖꯤꯗ ꯍꯣꯡꯕ꯭ꯔꯥ ꯍꯣꯡꯗꯕ꯭ꯔꯥ
ꯀꯔꯤꯗꯣ ꯍꯥꯏꯕ
ꯄꯣꯝꯃꯤꯒ꯭ꯔꯦꯅꯦꯠ
ꯑꯣ ꯀꯦꯖꯤꯗ ꯆꯅꯤ ꯌꯥꯡꯈꯩ ꯍꯥꯏꯕ
ꯎꯝ
ꯑꯗꯨꯃꯥꯏꯅꯗꯤ ꯇꯧꯕ ꯃꯥꯜꯂꯦꯗ ꯄꯣꯝꯃꯦꯈ꯭ꯔꯅꯦꯠꯇꯨ ꯆꯥꯅꯤꯗꯤ ꯍꯦꯟꯈꯤꯕ ꯃꯥꯜꯂꯦ
ꯑꯗꯨ ꯑꯩꯅ ꯑꯗꯨꯃꯥꯏꯅ ꯍꯥꯏꯕꯅꯦꯕꯀꯣꯕ ꯑꯩꯁꯦ ꯌꯥꯝ ꯀꯥꯡꯉꯍꯟꯕ ꯑꯗꯨꯒꯤ ꯋꯨꯠꯁꯦ ꯈꯔ ꯎꯝ ꯑ ꯍꯥꯏꯗꯤ ꯈꯔ ꯐꯦꯠ ꯑꯣꯏꯅꯤꯡꯉꯦ ꯍꯥꯏꯔꯒ ꯑꯩꯁꯦ ꯆꯠ ꯖꯤ ꯄꯤꯗ ꯍꯥꯡꯕꯅꯦꯕ ꯑꯗꯨꯒ ꯀꯔꯤ ꯍꯩ ꯆꯥꯗꯣꯏꯅꯣ ꯍꯥꯏꯕꯒ ꯃꯥꯅ ꯍꯩ ꯍꯥꯏꯔꯛꯄꯗꯨꯣ ꯑꯩꯅ ꯆꯥꯅꯤꯡꯗꯕ ꯉꯥꯛꯇ ꯍꯥꯏꯔꯛꯑꯦꯕꯀꯣ
ꯎꯝ
ꯃꯦꯡꯒꯣꯁꯨ ꯍꯥꯏꯔꯛꯑꯦ ꯑꯗꯨꯒꯤ ꯑꯩꯁꯦ ꯑꯇꯣꯞꯄꯒꯤ ꯃꯥꯅ ꯍꯥꯏꯕ ꯑꯝꯇ ꯂꯩꯗꯕꯤꯗ ꯑꯇꯣꯞꯄ ꯉꯛꯇ ꯂꯩꯔꯒ ꯂꯥꯛꯄ ꯑꯗꯨꯒ ꯑꯩꯅ ꯑꯃꯨꯛꯀ ꯆꯦꯠ ꯖꯤꯕꯤꯗ ꯆꯦꯠ ꯖꯤꯄꯤꯇꯤꯗ ꯍꯥꯏꯌꯦꯕꯀꯣ ꯑꯩꯁꯦ ꯑꯗꯨ ꯈꯛꯇ ꯂꯩꯔ ꯑꯗꯨ ꯑꯥ ꯅꯪꯅ ꯍꯥꯏꯕꯗꯨ ꯂꯧꯥꯎꯗꯕꯤꯗ ꯁꯤ ꯂꯧꯔꯛꯑꯦ ꯑꯗꯨꯁꯨ ꯌꯥꯕ꯭ꯔꯥ ꯍꯥꯏꯔꯒ ꯑ ꯄꯣꯃꯤ ꯒ꯭ꯔꯣꯅꯦꯠꯀ ꯑ ꯃꯦꯡꯒꯣꯕꯨꯗꯤ ꯌꯥꯝ ꯑꯦꯄ꯭ꯔꯤꯁꯤꯌꯦꯠ ꯇꯧꯋꯦ ꯍꯥꯏꯌꯦ ꯍꯥꯏꯗꯤ ꯌꯥꯝ ꯐꯩ ꯍꯌꯦ ꯑꯗꯨꯒ ꯍꯧ ꯁꯦ ꯄꯣꯃꯤ ꯒ꯭ꯔꯅꯦꯠꯀꯨꯝꯕ ꯍꯥꯏꯗꯤ ꯄ꯭ꯂꯂꯝꯒꯨꯝꯕ ꯀꯩꯅꯣ ꯑ ꯎꯝ ꯍꯃꯤꯒ꯭ꯔꯅꯦꯠ ꯍꯥꯏ ꯑꯩ ꯍꯥꯏꯈ꯭ꯔꯕꯣ ꯗ꯭ꯔꯥꯒꯟ ꯐ꯭ꯔꯨꯏꯠꯁꯀꯨꯝꯕ ꯑꯗꯨꯕꯨꯗꯤ ꯚꯦꯖ :ꯇꯨꯗꯤ ꯀꯦꯂꯣꯕꯦꯔꯤꯁꯇꯤ ꯂꯩꯇꯦ ꯍꯥꯏꯌꯦ
ꯎ ꯑꯣ
ꯑꯗꯨꯗꯤ ꯂꯩꯇꯦ ꯑꯗꯨꯕꯨ ꯑꯥꯏꯔꯟꯒꯨꯝꯕꯗꯤ ꯑꯗꯨꯝ ꯄꯤꯅꯤ ꯍꯥꯏꯌꯦ
ꯎꯝ
ꯑꯩꯁꯦ ꯌꯥꯝ ꯅꯨꯡꯉꯥꯏꯅꯤꯡꯉꯦ ꯍꯥꯏꯕ ꯀꯃꯥꯏꯅ ꯇꯧꯗꯣꯏꯅꯣ ꯈꯪꯗꯦ
ꯑꯩ ꯅꯣꯏꯅ ꯅꯣꯏꯅꯤꯡꯉ ꯂꯩꯕ ꯑꯩꯈꯣꯏꯅ ꯅꯣꯏꯅꯤꯡꯗ꯭ꯔꯒ ꯂꯩꯕꯀꯣ ꯑꯩꯈꯣꯏꯒꯤ ꯄꯨꯟꯁꯤꯁꯦ
ꯑꯩꯅ ꯑꯩꯒꯤꯃꯅ ꯑꯗꯨꯃꯥꯏꯅ ꯍꯥꯏꯗꯣꯏꯅꯦꯕꯀꯣ ꯑꯩꯅ ꯅꯍꯥꯟ ꯈꯨꯟꯗ ꯂꯩꯕꯗꯣ ꯑꯗꯨ ꯀꯥꯟꯗꯁꯨ ꯈꯔ ꯈꯔꯕꯨꯗꯤ ꯅꯣꯏꯌꯦ ꯑꯗꯨꯕꯨ ꯑꯩ ꯏꯊꯟꯇ ꯂꯩꯕꯅꯤꯅ ꯑ ꯍꯥꯏꯗꯤ ꯑꯩꯒꯤ ꯍꯛꯆꯥꯡ ꯐꯥꯔꯁꯨ ꯀꯃꯥꯏꯅ ꯍꯥꯏꯗꯣꯏꯅꯣ ꯌꯥꯝꯅꯗꯤ ꯅꯣꯏꯗꯕꯗꯣ ꯑꯗꯨꯒꯤ ꯑꯩ ꯌꯨꯝꯗ ꯂꯥꯛꯄ ꯀꯥꯟꯗ ꯑꯩꯁꯦ ꯌꯨꯝꯗ ꯂꯥꯛ ꯍꯥꯞꯄ ꯀꯥꯟꯗ ꯑꯗꯨꯝ ꯂꯩꯕꯒꯤ ꯏꯃꯥꯅ ꯑꯗꯨꯃꯥꯏꯅ ꯍꯥꯏꯌꯦ ꯑꯁ ꯏꯅꯥꯛꯇ ꯂꯩꯔꯒ ꯑꯩꯅ ꯅꯣꯏꯁꯦ ꯐꯖꯅ ꯌꯣꯛꯄꯤꯕꯅꯤꯅ ꯅꯣꯏꯔꯥꯛꯄ ꯍꯧꯔꯦ ꯍꯥꯏꯌꯦꯦ
ꯑꯗꯨꯒ ꯑꯃꯨꯛꯀ ꯁꯤꯗ ꯂꯥꯛꯑꯒ ꯂꯣꯏꯔꯦ ꯁꯥꯕꯒꯤ ꯑꯩꯁꯦ ꯁꯥꯕ ꯃꯐꯝꯗ ꯂꯩꯕ ꯌꯥꯗꯕꯥ ꯕꯅꯦ ꯑꯩ ꯍꯥꯏꯗꯤ ꯅꯍꯥꯟ ꯑ ꯑꯩꯅ ꯅꯍꯥꯟ ꯃꯔꯥꯝꯗ ꯂꯩꯕ ꯀꯥꯟꯗꯗꯤ ꯑꯩꯁꯦ ꯅꯥꯗꯕꯅꯦꯕꯀꯣ
ꯎꯝ
ꯍꯥꯏꯗꯤ ꯑꯩꯅ ꯄꯦꯔꯦꯗ ꯂꯥꯛꯄꯒꯨꯝꯕ ꯈꯛꯇꯅꯦꯕ ꯑꯩꯅ ꯅꯥꯕꯗꯣ ꯄꯨꯛ ꯅꯥꯕꯒꯨꯝꯕ ꯇꯧꯕꯗꯣ ꯑꯗꯨ ꯑꯗꯨ ꯅꯠꯇ꯭ꯔꯗꯤ ꯀꯩꯁꯨ ꯅꯥꯗꯕꯅꯦꯕ ꯑꯗꯨꯕꯨ ꯏꯝꯐꯥꯜꯗ ꯂꯥꯛꯄ ꯀꯥꯟꯗꯗꯤ ꯑꯩ ꯑꯦꯁꯤꯦ ꯅꯥꯕꯗꯨꯣ ꯅꯅꯥꯕꯗꯨꯣ
ꯎꯝ ꯍꯅꯦ ꯀꯣ ꯂꯩ ꯐꯝ ꯂꯩ ꯃꯐꯝꯗꯨꯁꯨ ꯃꯈꯥ ꯄꯣꯟꯕꯅꯤꯅ ꯑꯩꯈꯣꯏꯗꯤ
ꯎꯝ ꯑꯗꯨꯒ
ꯑꯩꯁꯨ ꯍꯥꯟꯅ ꯅꯥꯒꯂꯦꯟꯗ ꯍꯥꯟꯅ ꯐꯔꯥ ꯀꯩꯅꯣ ꯀꯥꯕ ꯀꯥꯟꯗꯗꯤ ꯀꯣ ꯅꯨꯡ ꯆꯥꯗꯣ ꯌꯥꯝ ꯁꯥꯏꯅ ꯑꯗꯨꯔꯣꯝꯗꯤ ꯑꯗꯨꯒꯤ ꯑꯌꯥ ꯍꯥꯏꯗꯤ ꯅꯥꯕ ꯑꯗꯨꯝ ꯀꯩꯅꯣ ꯇꯧꯔꯒꯗꯤ ꯀꯟꯅꯗꯤ ꯅꯥꯕ ꯑꯣꯏ ꯑꯣꯏꯗꯦ ꯑꯗꯨ ꯑꯣꯏꯔꯁꯨ ꯑꯦꯂꯔꯖꯤꯛꯒꯨꯝꯕ ꯀꯔꯤꯔꯥ ꯑꯗꯨꯝ ꯊꯣꯛꯑꯒ ꯂꯩꯕꯅꯦ ꯑꯗꯣ ꯍꯧꯖꯤꯛꯀꯥꯟꯗꯤ ꯑꯗꯨꯝ ꯍꯥꯏꯅꯔꯛꯈ꯭ꯔꯕ꯭ꯔꯥ ꯈꯪꯗꯦ
ꯎꯝ ꯍꯝ ꯍꯩ ꯑꯗꯨꯒ ꯑꯁꯤꯗ ꯂꯥꯛꯑꯒ ꯑꯃꯨꯛꯀ ꯈꯔ ꯈꯔ ꯍꯥꯎꯔꯛꯑꯦꯕ ꯑꯗꯨꯒ ꯑꯩꯅ ꯅꯍꯥꯟ ꯑꯩꯁꯦ ꯉꯔꯥꯡꯗꯨꯀꯣ
ꯎꯝ
ꯅꯍꯥꯟꯗꯣ ꯎ ꯀꯩꯅꯣ ꯌꯦꯟꯗꯣ ꯌꯦꯟ ꯄꯤꯌꯦꯕ ꯃꯣꯏꯅ
ꯎꯝ ꯎꯝ
ꯁ ꯄ ꯇꯦꯁꯦ ꯁꯛꯇ ꯁꯥꯟꯅꯤꯡꯦꯕꯨ ꯌꯦ ꯌꯦꯟꯒꯤ ꯃꯇꯣꯟ ꯈꯛꯇ ꯆꯥꯒꯦ ꯍꯥꯏꯔꯒ ꯆꯥꯕꯅꯦꯕ ꯆꯥꯛꯛꯇꯤ ꯆꯥꯗꯕꯤꯗ ꯑꯗꯨꯒ ꯆꯥꯔꯒ ꯑ ꯑꯌꯨꯛꯇꯅꯦ ꯑꯗꯨ ꯅꯨꯃꯤꯠꯇ ꯁꯤꯡꯖꯨꯁꯨ ꯆꯥꯏꯕꯀꯣ
ꯎꯝ
ꯑꯗꯨꯒ ꯑꯌꯨꯛꯇꯗꯤ ꯑꯩꯁꯦ ꯅꯥꯔꯦ ꯍꯥꯏꯗꯤ ꯌꯥꯝ ꯅꯥꯕꯗꯤ ꯅꯠꯇꯦꯕꯀꯣ ꯍꯥꯏꯗꯤ ꯈꯔ ꯈꯔ ꯅꯥꯕꯗꯣ ꯑꯗꯨꯃꯥꯏꯅ ꯇꯧꯔꯒ ꯑꯁ ꯉꯁꯤꯁꯦ ꯅꯨꯡꯉꯥꯏꯇꯦ ꯍꯥꯏꯔ ꯆꯥꯛ ꯆꯥꯅꯤꯡ ꯐꯠꯇ꯭ꯔꯕꯅꯦꯕ ꯑꯩꯁꯦ ꯑꯩ ꯆꯥꯛꯁꯨ ꯆꯥꯗꯦ ꯗꯤꯟꯅꯔꯁꯨ ꯆꯥꯗꯦꯕꯀꯣ ꯉꯔꯥꯡꯗꯣ
ꯎꯝ
ꯑ ꯆꯥꯅꯤꯡꯊꯕꯒꯤ ꯑꯗꯨꯒ ꯃꯣꯏꯅ ꯍꯣꯔꯦꯟꯗꯤ ꯃꯣꯏꯅ ꯁꯤꯡꯁꯨ ꯄꯨꯔꯛꯑꯦ ꯁꯤꯡꯖꯨꯁꯨ ꯃꯣꯏꯒꯤꯗꯤ ꯍꯦꯟꯅ ꯆꯥꯏ ꯍꯥꯏꯌꯦ ꯑꯩ ꯑꯩꯉꯣꯟꯗ ꯁꯥꯗꯕꯗꯣ ꯂꯧꯊꯣꯛꯑꯒ ꯄꯤꯔꯛꯄꯅꯦ ꯍꯥꯏ ꯑꯗꯨꯁꯨ ꯌꯥꯝ ꯁꯥꯏ ꯍꯥꯏꯕ ꯃꯣꯏꯅ ꯄꯨꯔꯛꯄꯗꯣ ꯑꯩ ꯃꯩ ꯍꯥꯏꯗꯤ ꯆꯥꯗꯕꯒꯤ ꯀꯨꯏꯅ ꯆꯥꯗꯕ ꯃꯇꯨꯡꯗ ꯑꯃꯨꯛꯀ ꯆꯥꯕ ꯑꯣꯏꯔꯝꯒꯅꯤꯕ ꯌꯥꯝ ꯁꯥꯕꯗꯣ ꯁꯥꯍꯟꯕꯒꯤ ꯑꯩꯗꯤ ꯃꯣꯏꯒꯤ ꯑꯆꯥꯄꯣꯠ ꯑ ꯉꯁꯥꯏ ꯑꯩꯅ ꯗꯨꯀꯥꯟꯗꯒꯤ ꯂꯩꯔꯛꯄ ꯑꯆꯥꯄꯣꯠꯇꯨꯒ ꯑ ꯁꯃꯣꯁꯥꯒꯨꯝꯕ ꯀꯩ ꯀꯩꯅꯣꯒꯨꯝꯕꯗꯣ ꯑꯩꯅ ꯂꯩꯔꯒ ꯊꯝꯕꯤꯕꯅꯦꯕ ꯑꯗꯨꯗꯨ ꯑꯗꯨꯒ ꯀꯩꯅꯣ ꯑꯗꯨꯗꯨꯒ ꯑꯍꯣꯏ ꯑꯗꯨꯗꯨꯒ ꯑꯩꯁꯦ ꯃꯤꯃꯤꯁꯦ ꯈꯔꯁꯨ ꯑꯃꯨꯛꯀ ꯍꯥꯞꯄꯦꯕꯀꯣ ꯍꯥꯞꯄꯒ ꯑꯩꯁꯦ ꯃꯤꯛꯁ ꯇꯧꯔꯒ ꯑꯃꯨꯛꯀ ꯆꯥꯕꯅꯦꯕ ꯑꯗꯨ ꯐꯥꯎꯕ ꯑꯩꯁꯦ ꯄꯨꯛ ꯅꯥꯔꯤꯕꯅꯦ ꯌꯥꯝ ꯁꯥꯃꯟꯕꯒꯤ ꯍꯥꯎꯗꯤ ꯍꯥꯎꯕ ꯌꯥꯝ ꯍꯥꯎꯋꯦ ꯑꯗꯨꯕꯨ ꯁꯥꯗꯤ ꯌꯥꯝ ꯁꯥꯕ
ꯎꯝ
ꯑꯗꯨꯒꯤ ꯑꯗꯨꯃꯥꯏꯅ ꯇꯧꯔꯒ
ꯑꯩꯁꯨ ꯑꯁꯤꯔꯣꯝꯗ ꯍꯥꯏꯗꯤ ꯃꯥꯒ ꯂꯩꯃꯤꯟꯅꯈ꯭ꯔꯕꯒꯤ ꯑ ꯃꯣꯔꯣꯛ ꯆꯥꯕꯗꯣ ꯍꯟꯊꯈ꯭ꯔꯦ ꯍꯥꯟꯅꯗꯤ ꯌꯥꯝ ꯆꯥꯔꯝꯃꯦ ꯑꯩꯁꯦ ꯃꯣꯔꯣꯛꯁꯦ ꯑꯗꯣ ꯍꯧꯖꯤꯛꯀꯥꯟꯁꯤ ꯍꯟꯊꯈ꯭ꯔꯦ ꯃꯦꯒꯤ ꯅꯨꯗꯜꯁꯨ ꯍꯟꯊꯈ꯭ꯔꯦ ꯃꯦꯒꯤ ꯍꯟꯊꯕꯗꯨꯗꯤ ꯌꯥꯝꯅ ꯅꯨꯡꯉꯥꯏꯈ꯭ꯔꯦ ꯍꯥꯏꯗꯤ ꯆꯥꯗ꯭ꯔꯗꯤ ꯐꯔꯦ ꯍꯥꯏꯅ ꯈꯜꯂꯒ ꯂꯩꯕꯗꯣ ꯑꯩꯗꯣ ꯑꯗꯨꯝ ꯀꯟꯇ꯭ꯔꯣꯜ ꯇꯧꯕ ꯉꯝꯗꯕꯒꯤꯀꯣ ꯂꯩꯔꯤꯅꯤꯅ ꯑꯗꯣ ꯍꯧꯖꯤꯛꯀꯥꯟꯗꯤ ꯀꯟꯇ꯭ꯔꯣꯜ ꯇꯧꯈ꯭ꯔꯕꯒꯤ ꯈꯔ ꯐꯔꯦ ꯃꯔꯛ ꯃꯔꯛꯇꯗꯤ ꯍꯣꯏ ꯆꯥꯕꯨꯗꯤ ꯆꯥꯔꯤꯌꯦ ꯑꯗꯨ ꯑꯣꯏꯔꯁꯨ
ꯎꯝ ꯑꯗꯨꯣ ꯅꯪꯠꯁꯦ ꯍꯟꯗꯛꯟ ꯍꯦꯟꯅ ꯅꯣꯏꯕꯅꯦꯕꯀꯣ
ꯅꯣꯏꯌꯦ ꯅꯣꯏꯌꯦ ꯅꯣꯏ ꯕꯥꯕꯨꯗꯤ ꯈꯪꯗꯦ ꯆꯥꯅꯤꯡ ꯆꯥꯅꯤꯡꯕ ꯆꯥꯕꯒꯤꯔꯥꯛ ꯒ꯭ꯌꯥꯟ ꯇꯥꯗ꯭ꯔꯦ
ꯍꯦꯟꯅ ꯅꯣꯏꯌꯦꯦ ꯅꯪ ꯅꯍꯥꯟ ꯊꯣꯛꯂꯛꯄꯗꯒꯤ ꯍꯦꯟꯅ ꯅꯣꯏꯕ ꯃꯥꯜꯂꯦ ꯅꯪꯒꯤ ꯐꯣꯇꯣꯗꯒꯤꯔꯥꯑꯣꯏꯗꯤ ꯈꯪꯗꯦ ꯑꯗꯨꯕꯨ ꯑꯁ ꯑꯩꯅ ꯀ ꯇꯧꯗꯣ ꯌꯦ ꯏꯡꯕ ꯀꯥꯟꯗꯦꯇꯤ ꯍꯦ ꯅꯣꯏ ꯅꯅꯥꯍꯥꯟꯗꯦꯒꯤ ꯍꯣꯔꯦꯟ ꯄꯣꯛꯈꯥꯏꯒꯅꯤꯀꯣ ꯑꯃꯥꯗꯨꯅ ꯏꯀꯪ ꯀꯪꯉꯒ ꯂꯩꯔꯒ
ꯃꯥꯗꯤ ꯄꯥꯏꯊꯈ꯭ꯔꯅꯤ
ꯎꯝ ꯑꯁ ꯀꯩꯒꯤ ꯅꯪ ꯑꯗꯣ ꯃꯥꯒꯤ ꯃꯁꯝ ꯀꯥꯍꯟꯕꯗꯣ ꯈꯪꯗꯦ ꯄꯥꯝꯃꯨꯌꯦ
ꯑ ꯃꯥꯗꯣ ꯀꯩꯅꯣꯁꯨ ꯑꯣꯏꯕꯒꯤ ꯃꯥꯒꯤ ꯃꯁꯝꯗꯣ ꯀꯂꯔ ꯇꯩꯕꯒꯤꯗꯣ ꯐꯖꯅ ꯀꯩꯅꯣ ꯍꯥꯏꯗꯤ ꯃꯆꯨ ꯀꯣꯛꯄ ꯍꯧꯈ꯭ꯔꯕ
ꯎꯝ ꯑꯗꯨꯕꯨꯗꯤ ꯃꯥ ꯃꯁꯥꯗꯣ ꯃꯁꯝꯗꯣ ꯑꯇꯣꯞꯄ ꯀꯂꯔ ꯑꯃꯨꯛꯀ ꯆꯪꯕ ꯌꯥꯏꯅ ꯍꯧꯖꯤꯛ ꯑꯉꯧꯕ ꯍꯥꯞꯄꯗꯨꯗꯤ ꯐꯖꯗꯦ ꯃꯥꯒꯤꯗꯣ ꯈꯅꯨꯕ ꯃꯥꯜꯂꯦ
ꯃꯁꯝ ꯇꯦꯟꯅ ꯀꯩꯅꯣ ꯇꯧꯈ꯭ꯔꯕꯗꯨꯔꯥ
ꯑꯥ ꯍꯥꯏꯗꯤ ꯃꯥꯒꯤ ꯃꯁꯝ ꯇꯦꯜꯂꯒ ꯈꯔ ꯈꯔ ꯉꯥꯎꯕ ꯂꯩꯕꯒꯦꯀꯣ ꯑꯇꯣꯞꯄ ꯀꯂꯔ ꯁꯪꯉꯣ ꯍꯥꯏꯌꯣꯅꯦ
ꯀꯂꯔ ꯐꯖꯕ ꯐꯖꯕꯕꯨ ꯌꯥꯝ ꯂꯩꯕꯤꯗꯣ ꯑꯁ ꯗꯤꯁꯦꯝꯕꯔꯗ ꯏꯕꯥꯅꯤꯒꯤ ꯏꯁꯝ ꯁꯥꯡꯅꯤꯡꯉꯥꯏ ꯄꯨꯔꯛꯑꯣ ꯍꯥꯏꯌꯣ
ꯌꯦꯡꯕ ꯇꯥꯔꯦꯅꯦ
ꯑꯩꯕ ꯑꯩꯗꯤ ꯁꯝ ꯁꯥꯡꯅꯤꯡꯉꯦ
ꯑꯩ ꯑꯩꯁꯨ ꯁꯝ ꯀꯂꯔ ꯁ‌ꯪꯒ‌ꯦ ꯁꯪꯒꯦ ꯇꯧꯔ ꯂꯩꯕꯅꯦ ꯑꯗꯣ ꯅꯍꯥꯟꯗꯨꯁꯨ ꯇꯧꯒꯦ ꯍꯥꯏꯔꯒ ꯃꯣꯏꯅ ꯑꯩꯗꯤ ꯁꯪꯒꯗꯕ ꯃꯤꯗꯨꯅꯀꯣ
ꯎꯝ
ꯅꯪꯗꯕꯒꯤ ꯑꯗꯨꯝ ꯇꯣꯛꯈ꯭ꯔꯕꯅꯤꯅꯦ ꯑꯗꯨꯒ ꯃꯣꯏ ꯄꯥꯂꯔꯗ ꯆꯠꯂꯒ ꯁꯪꯕꯁꯤꯗꯤ ꯂꯤꯁꯤꯡ ꯑꯍꯨꯝ ꯍꯦꯜꯂꯦꯅꯦ ꯑꯗꯨꯒꯤ ꯑꯩꯅ ꯄꯥꯝꯃꯨꯌ‌ꯦ ꯍꯥꯏꯅ ꯇꯧꯕ
ꯑꯗꯨꯕꯨ ꯃ‌ꯣꯏ ꯃꯣꯏꯒꯤꯗꯣ ꯂꯥꯁꯇꯤꯡ ꯌꯥꯝ ꯑꯣꯏꯕꯅꯦ ꯑꯗꯨ ꯃꯥ ꯍꯤꯌꯔ ꯗ꯭ꯔ‌ꯦ ꯗ꯭ꯔꯦꯁꯔꯗꯨ ꯀꯃꯥꯏꯅ ꯇꯧꯒꯦ ꯍꯥꯏꯗꯤ ꯇꯤꯡꯍꯟꯕꯁꯨ ꯒꯨꯝꯕꯁꯨ ꯑꯗꯨꯝ ꯇꯧ ꯍꯩ ꯇꯧꯕ ꯍꯩꯕ꯭ꯔꯥ
ꯑꯥ ꯃꯥꯗꯤ ꯑꯅꯝꯕ ꯍꯤꯌꯥꯔ ꯀꯠꯇꯅꯦ
ꯍꯤꯌꯥꯔ ꯀꯠ ꯑꯣ ꯅꯨꯄꯤꯒꯤꯁꯨ ꯑꯁ ꯃꯉꯣꯟꯗ ꯀꯥꯛꯍꯟꯕ ꯇꯥꯔꯦ ꯑꯗꯨꯗꯤ
ꯎꯝ ꯑꯗꯨꯃꯥꯏꯟ